ꯑ
ꯇꯕ꯭ꯔ
ꯎꯝ ꯇꯥꯔꯦ
ꯀꯞ꯭ꯔꯣ
ꯇꯌꯦ
ꯑꯣ ꯑꯩ ꯇꯥꯗꯕꯣꯏ ꯅꯤꯉꯣ ꯀꯩ ꯂꯩꯥꯏꯅ
ꯐꯤ ꯈꯔ ꯁꯨꯒꯦꯅ ꯇꯧ
ꯅꯪ ꯀꯩꯅꯣ ꯏꯐꯝꯝ ꯁꯦꯝꯃꯣꯏꯗ꯭ꯔꯣ
ꯁꯦꯝꯦꯡꯒꯅꯤ
ꯑꯍꯟꯗ ꯀꯩꯅꯣ ꯅꯅꯥꯎꯒ ꯃꯆꯤꯟ ꯃꯅꯥꯎꯒꯤꯁꯦ ꯈꯔ
ꯍꯟꯈ꯭ꯔꯦ ꯃꯣꯏ ꯌꯝ ꯁꯦꯝ ꯆꯠꯂꯤꯔꯣ ꯃꯣꯏꯗꯨꯕꯣ
ꯎꯝ ꯕꯣꯖꯦꯟꯗꯣꯅꯦ ꯅꯅꯥꯎ ꯅꯨꯄꯥꯅꯦ ꯏꯁꯟꯅꯦꯃ ꯃꯥꯔꯤ ꯆꯈꯔꯦ
ꯍꯣꯏ ꯍꯜꯂꯛꯦ ꯍꯜꯂꯛꯈ꯭ꯔꯦ
ꯍꯧꯖꯤꯛꯁꯤ ꯆꯠꯈꯤꯗ ꯍꯜꯂꯛꯄꯗꯗꯤ ꯉꯁꯥꯏꯗꯨꯗꯤ ꯂꯧ ꯏꯁꯤꯡ ꯍꯥꯠꯂꯨꯕꯅ
ꯑꯣ
ꯐꯥ ꯆꯠꯈ꯭ꯔꯦ ꯅꯪꯦ ꯍꯥꯀꯗ
ꯍꯥ ꯀꯨꯝ ꯌꯥꯏꯗꯤ ꯑꯗꯨꯝ ꯈꯔꯂꯑꯦ
ꯑ ꯁꯣꯉꯤ ꯁꯣꯡꯉꯨꯗꯤꯃ
ꯌꯥꯝ ꯁꯣꯛꯉꯤꯦ ꯑꯗꯨꯅ ꯍꯥꯏꯁꯦ
ꯑ
ꯑꯗꯨꯅꯦ ꯑꯩꯗꯤ ꯌꯥꯝ ꯇꯜꯂꯦ ꯁꯦꯡꯕ ꯅꯍꯥꯟꯃꯨꯛꯇꯤ ꯄꯤꯌꯣꯒ ꯅꯪꯒ ꯇꯧꯔꯒ ꯇꯧꯕꯒꯤ ꯁꯦꯡꯕ ꯋꯥꯅꯤ ꯍꯥꯏꯕꯀꯣ ꯀꯩ
ꯅꯪꯒꯤꯗꯤ ꯇꯧꯒꯗꯕ ꯈꯣꯠꯀꯗꯕ ꯅꯠꯇꯅꯤꯅ ꯍꯌꯦꯡ ꯃꯇꯝꯗꯨꯗ ꯑꯗꯨꯝ ꯁꯦꯝ ꯌꯥꯅꯤ ꯅꯪꯍꯥꯛ ꯑꯈꯨꯝ ꯁꯦꯝꯕ ꯑꯗꯨꯃꯥꯏꯅ
ꯎꯝ ꯇꯧꯕ ꯍꯥꯏꯗꯤ
ꯎꯝ ꯃꯣꯏꯒꯤꯗ ꯐꯖ ꯇꯧꯔ ꯈꯣꯠꯂ ꯁꯦꯝꯕꯩꯅꯦꯕ
ꯑ
ꯑꯗ ꯑꯣ ꯃꯊꯛꯀꯤ ꯑꯩ ꯂꯧ ꯃꯄꯥꯒꯤꯁꯤꯗ ꯑꯗꯨꯝ ꯇꯧꯔꯅꯤ
ꯅꯪ ꯇꯧꯔꯣꯁꯦꯟꯗꯥꯏꯅꯦ
ꯑ ꯇꯎꯅ ꯁꯦ ꯀ ꯀꯖ ꯑꯁꯤꯁꯦ ꯌꯥꯝꯗ ꯏꯔꯀꯝ
ꯑ
ꯃꯌꯦꯛꯀꯤꯗꯤ ꯉꯥꯏꯍꯥꯛ ꯀꯥꯂꯦꯟ ꯏꯁꯤꯡ ꯀꯪꯉꯥꯏ ꯇꯧꯍꯧꯒꯗꯕꯅꯦꯕ ꯁꯂ
ꯀꯥꯂꯦꯟꯒꯤ ꯏꯁꯤꯡ ꯀꯪꯈꯤꯗꯅꯥ ꯃꯥꯂꯦꯗ
ꯑ ꯇ ꯄꯨꯗꯤ ꯀꯪꯗꯦ ꯑ
ꯏꯨꯡ ꯀꯪꯗꯕꯅꯤꯅ ꯉꯥꯕꯨꯗꯤ ꯐꯖꯅ ꯂꯩꯗꯣꯏꯅꯤ
ꯍꯪꯗ ꯑꯩ ꯀꯔꯝ ꯀꯥꯟꯗꯅ ꯆꯠꯂꯒ ꯁꯦꯝꯃꯨꯗꯣꯏꯁꯨ ꯍꯌꯦꯡ ꯃꯇꯝꯗꯨ ꯇꯧꯕꯗꯤ ꯀꯀꯥꯛ ꯀꯣꯛꯇꯧ ꯁꯕꯗꯤ ꯂꯛꯇꯦ ꯍꯥꯏꯕ ꯅ ꯇꯥ ꯁ ꯂꯥꯎꯔꯉ
ꯑꯃ ꯐꯣꯟꯗ ꯊꯥꯒꯠꯂꯛꯄ ꯑꯃ ꯇꯦꯡ ꯈꯜꯂꯒ ꯇꯧꯕꯗꯣ
ꯍꯥꯥ
ꯐꯣꯟꯗ ꯊꯥꯒꯠꯂꯛꯄ ꯑꯃ ꯈꯜꯂꯒ ꯇꯧꯕꯒꯤ ꯑꯩꯁꯦ ꯏꯝꯐꯥꯜꯂꯒ ꯌꯣꯟꯕꯗꯣ ꯈꯪꯕ꯭ꯔꯥ ꯀꯣꯏ ꯂꯝ ꯀꯣꯏ ꯆꯠꯄꯗꯒ ꯄꯨꯅꯕ ꯆꯤꯡ ꯃꯥꯟꯗꯒ ꯂꯦꯛꯞꯄꯗ ꯄꯨꯅꯕ ꯇꯦꯡꯗꯣ
ꯑꯥ
ꯑꯁ ꯑꯗꯨ ꯃꯝꯄꯨꯔꯗ ꯅꯨꯡꯉꯅꯤ ꯀꯌꯥ ꯄꯤ ꯌꯥꯅꯤ
ꯅꯨꯡꯉꯥꯏꯅꯤ ꯈꯜꯗꯦ ꯀꯌꯥ ꯄꯤꯕꯅꯣ
ꯅꯪꯅ ꯄꯣꯠꯁꯤꯜꯂ ꯆꯠꯂꯒ ꯑꯗꯨ ꯈꯜꯂꯒ ꯑꯗꯨꯝ ꯃꯤ ꯑꯍꯨꯝ ꯃꯔꯤꯗꯨ ꯆꯠꯂꯦ
ꯑꯗꯣ ꯖꯒꯥꯗꯣ ꯌꯥꯔꯣꯏꯌꯦ
ꯌꯥꯅꯤ ꯌꯥꯝ ꯄꯥꯛꯄ ꯅꯠꯇꯦ ꯀꯩꯅꯣ ꯐꯃꯨꯡ ꯅꯪꯁꯨ ꯑꯗꯨꯝ ꯄꯥꯛ ꯁꯪ ꯃꯆꯥ ꯃ ꯁꯥꯗꯨ ꯑꯗꯨꯝ ꯆꯗꯤ
ꯑꯩ ꯁꯪ ꯁꯥꯔꯦ
ꯁꯔꯦ ꯍꯥꯏꯌꯦ
ꯎꯝ ꯑꯩꯏ ꯅꯨ ꯄ ꯉꯔꯥꯡ ꯉ ꯍꯥ ꯆꯠꯂ ꯁꯥꯔꯨꯔꯣ
ꯊꯋꯥꯏ ꯈꯨ ꯌꯥꯎꯕ ꯃꯥꯔꯝ ꯀꯨꯝꯃꯣꯛ
ꯇꯤꯟ ꯇꯤꯟꯒꯦ ꯄꯨꯔꯥ ꯄꯥ
ꯎꯝ ꯎꯝ ꯁꯪ ꯁꯥꯈ꯭ꯔꯦꯅ ꯍꯥꯏꯔꯛ ꯏꯆꯦ ꯆꯅ
ꯎꯝ ꯉꯥ ꯐꯥ ꯐꯥꯗꯕ ꯇꯨꯝꯕ ꯂꯩꯊꯣꯛꯍ ꯂꯣꯏꯔꯦ ꯁꯪ ꯅꯨꯡꯉꯥꯏꯔꯗꯤ ꯁꯪ ꯅꯉꯂꯣ
ꯑꯗꯨꯗꯤ ꯋꯥꯔꯤ ꯁꯥꯕꯁꯨ ꯂꯣꯏꯔꯅꯤꯅꯦ ꯑꯗꯨꯗꯗꯤ ꯋꯥꯔꯤ ꯁꯥ ꯁꯥ ꯂꯩꯒꯗ꯭ꯔꯁꯨ
ꯂꯔꯅꯤꯕꯣ ꯎꯗ ꯍꯥꯏꯥꯏꯗꯤ ꯃꯣꯏꯒꯤ ꯂꯤꯁ ꯑꯃ ꯊꯣꯛꯄꯗꯣ ꯌꯥꯎꯗ꯭ꯔꯤꯕꯅꯦ ꯉꯍꯥꯛ ꯊꯥꯖꯤꯜꯍꯧꯒꯗꯅ
ꯎꯝ ꯀꯩꯗꯧꯉꯩ ꯊꯥꯖꯤꯟꯈ꯭ꯔꯒꯦ ꯉꯔꯥꯡ ꯉꯁꯤ ꯊꯥꯖꯤꯜꯂꯤꯔꯣ
ꯉꯔꯥꯡ ꯊꯥꯖꯤꯟꯒꯦꯔꯥ ꯍꯥꯟꯅ ꯃꯃꯥꯡꯒꯤ ꯃꯤꯕꯤꯁ ꯇꯨ ꯅꯗꯤꯌꯦ ꯏꯅꯥꯎꯕꯤꯈꯩ ꯌꯥꯎꯔꯛꯑꯦ
ꯅꯪ ꯀꯌꯥ ꯁꯨꯔ ꯀꯥꯟ ꯊꯖ ꯂꯩꯅꯣ
ꯀꯨꯟꯒ ꯅꯤꯄꯥꯟ ꯁꯨꯔꯀꯥꯟꯗꯅꯦ ꯑꯗꯨꯒ ꯅꯍꯥꯟꯒꯤꯗꯨꯅ ꯊꯥꯖꯤꯜꯂꯤꯕ ꯅꯍꯋꯥꯩ ꯊꯥꯖꯤꯜꯂꯣ ꯍꯥꯏꯔꯒ ꯊꯥꯖꯤꯜꯂꯒ ꯑꯩ ꯂꯝꯗꯪ ꯍꯥꯏꯔꯝꯃꯕ ꯀꯩꯅꯣꯗ ꯐꯣꯟ ꯅꯝꯕꯔ ꯀꯩꯗ ꯑꯗꯨ ꯂꯩꯇꯅ ꯐꯣꯟ ꯅꯝꯕꯔ ꯀꯌꯥ ꯑꯃꯨꯛ ꯌꯥꯎꯔꯝꯗ꯭ꯔꯕ
ꯑꯩꯁꯨ ꯍꯥꯄꯤꯌꯣꯅ ꯍꯥꯏꯌꯣꯅ ꯍꯥꯏꯕꯀꯣ ꯅꯥꯎꯕꯤꯅ ꯑꯗꯨꯃꯥꯏꯅ ꯅꯪ ꯍꯥꯏꯔꯒ ꯑꯩ ꯁꯨꯝ ꯊꯥꯖꯤꯜꯂꯦꯗꯅ ꯑꯗꯨꯒ ꯃꯤꯅ ꯐꯣꯟ ꯅꯝꯕꯔꯒ ꯃꯤꯡꯒ ꯑꯃꯨꯛ ꯏꯔꯒ ꯊꯥꯒꯠꯅꯔꯦꯕꯀꯣ ꯑꯗ ꯑꯩꯁꯨ ꯑꯃꯨꯛ ꯊꯥꯒꯠꯈ꯭ꯔꯦꯕꯀꯣ ꯑꯗꯨ ꯑꯩꯗꯣ ꯀꯝꯄ꯭ꯂꯤꯠ ꯑꯣꯏ ꯁꯤꯅ ꯍꯥꯏꯔꯛꯑꯦ
ꯑꯗꯨ ꯅꯪ ꯋꯥꯔꯤ ꯁꯥꯕ ꯁꯨꯗꯕꯒꯤ ꯑꯗꯨꯅꯦ ꯑꯩꯁꯨ ꯑꯗꯨꯃꯥꯏꯅ ꯑꯩꯅ ꯑꯗꯨꯒꯤꯗꯣ ꯍꯥꯞꯍꯧꯗꯕꯒꯤꯅꯦꯕ
ꯎꯝ
ꯅꯍꯎꯧꯕꯄꯤꯒꯤꯅꯔꯣꯏꯁꯨ ꯈꯪꯗꯕꯅꯤꯅ ꯑꯩꯅ ꯑꯗꯨꯣ ꯍꯥꯞꯇ꯭ꯔꯦꯗꯅ
ꯎꯝ
ꯎꯕꯤꯒꯅ ꯁꯨꯔꯒ ꯊꯥꯒꯠꯂꯕꯅꯤꯅ ꯌꯥꯎꯔꯛꯑꯏꯗꯅ
ꯌꯥꯋꯦ ꯃꯥꯏ ꯍꯧꯔ ꯖꯠꯂ ꯊꯕꯛ
ꯍꯧꯗ꯭ꯔꯤꯕ ꯃꯥꯜꯂꯤꯦꯗ ꯈꯪꯗꯦ
ꯅꯪꯅ ꯀꯗꯕꯨ
ꯃꯥꯏ ꯃꯤ ꯃꯁꯤꯡꯕꯨ ꯁꯨꯗ꯭ꯔꯤ ꯍꯥꯏꯗꯥꯅꯦ ꯃꯥꯏꯗꯤ ꯀꯨꯟꯊ꯭ꯔꯥ ꯃꯔꯤ ꯊꯣꯛꯏ ꯑꯩꯅ ꯀꯨꯟꯊ꯭ꯔꯥ ꯊꯣꯛꯑꯦꯕ ꯏꯕꯥꯅꯤꯅ ꯁꯣꯝ ꯅꯥꯀꯟꯗꯅ ꯀꯨꯟ ꯂꯩ ꯁꯣꯝꯗ ꯅꯥꯀꯨꯟ ꯃꯉꯥ ꯂꯩ ꯀꯩꯒꯤꯅꯣꯒ ꯍꯥꯏꯅꯕꯗ ꯑꯗꯣ ꯑꯗꯨ ꯇꯧꯒꯗꯕ ꯃꯁꯤꯡꯅꯦꯌꯦ
ꯎꯝ ꯑꯗꯨꯗꯣ ꯅꯪꯗꯣ ꯍꯧꯖꯤꯛꯀꯤꯤ ꯀꯨꯟ ꯀꯨꯟꯊ꯭ꯔꯥ ꯀꯨꯟꯊ꯭ꯔꯥ ꯑꯣꯏꯗ ꯀꯝꯄ꯭ꯂꯤꯠ ꯑꯣꯏꯗ꯭ꯔꯕꯣ ꯊꯣꯛꯂꯛꯇ꯭ꯔꯕ ꯃꯊꯪ
ꯊꯣꯛꯂꯛꯇꯗ ꯁꯣꯝꯒꯤꯁꯨ ꯀꯨꯟꯊꯥ ꯁꯣꯒꯤ ꯀꯨꯟ꯭ꯔꯥ ꯆꯞ ꯆꯥ ꯂꯩꯈꯔꯦ
ꯑꯗꯨꯗꯩ ꯍꯦꯟꯒꯠꯂꯛꯇ꯭ꯔꯦ ꯑꯣ ꯀꯨꯟꯅꯤꯊꯣꯏꯗꯒꯤ ꯀꯨꯟꯇꯔꯦꯠ ꯑꯃꯨꯛ ꯂꯩꯈꯦꯕ ꯀꯩꯅꯝ ꯇꯧꯔꯦ ꯑꯩꯁꯨ
ꯎꯝ ꯑꯩ ꯑꯗꯨꯃꯥꯏꯅ ꯍꯥꯟꯅ ꯑꯃ ꯂꯩꯔꯝꯃꯦꯕ
ꯎꯝ
ꯑꯗꯨꯒ ꯉꯁꯤꯗꯤ ꯊꯣꯛꯂꯛꯇ꯭ꯔꯦ ꯑꯗꯨꯝ ꯀꯨꯟꯊ꯭ꯔꯥ ꯆꯞ ꯃꯥꯟꯅꯅ ꯂꯩꯒꯅꯤ
ꯎꯝ
ꯑꯗ ꯑꯃꯗꯨ ꯑꯃꯗꯨꯒ ꯌꯥꯎꯔꯛꯑꯗꯤ ꯐꯥꯗꯝꯝꯃꯦꯕ ꯀꯌꯥꯝ ꯀꯨꯏꯂꯦꯔ ꯂꯥꯛꯇꯣꯏꯅꯣ ꯍꯪꯗꯦꯕꯦ
ꯅꯪ ꯑꯗꯨ ꯀꯃꯥꯏꯅ ꯇꯧꯗꯣꯏꯅꯣꯦꯛꯇ ꯍꯔꯤꯗꯥꯁ ꯇꯧꯍꯟꯗꯣꯏꯔꯥ ꯍꯩꯕ꯭ꯔꯥ
ꯒꯤꯇꯥꯕ ꯂꯩ ꯍꯥꯏꯕꯅꯤꯅ ꯒꯤꯇꯥꯕ ꯂꯤ ꯂꯩ ꯇꯥꯛꯍꯒꯦ ꯇꯧꯣ
ꯅꯪ ꯍꯔ ꯅꯪ ꯃꯥꯟ ꯇꯥꯑꯁꯨ ꯅꯪ ꯍꯩꯔꯣꯏꯑꯦ
ꯍꯩꯅꯦ ꯀꯔꯤ ꯍꯥꯏꯇꯅꯤ ꯁꯤ ꯍꯥꯟꯅ ꯍꯩꯔꯝꯗꯗꯤ ꯍꯥꯏꯩꯔꯛꯏꯁꯦꯁꯦ
ꯁꯤꯒ ꯃꯥꯟꯅꯗꯦ
ꯃꯥꯟꯅꯗꯁꯨ ꯍꯩꯅꯤ ꯍꯥꯏꯕ
ꯍꯩꯔꯣꯏꯃꯦ ꯑꯩꯕꯨ ꯍꯩꯔ
ꯀꯃꯥꯏꯅ ꯏꯁꯃꯤ ꯍꯩ ꯑꯩꯈꯣꯏ ꯍꯩꯇꯍꯧꯅꯕ꯭ꯔꯣ
ꯊꯨꯡꯉꯕꯩ ꯅꯪ ꯇꯣꯛ ꯈ
ꯃꯤꯇꯩ ꯃꯌꯦꯛꯇꯣ ꯄꯥꯕ ꯊꯣꯛꯄꯗꯣ ꯈꯔ ꯊꯣꯛꯄꯅꯦꯕ ꯑꯗꯨꯅ ꯍꯩꯅꯦꯕ
ꯎꯝ
ꯑꯇꯩ ꯃꯌꯦꯛꯇꯣ ꯍꯥꯟꯅ ꯂꯣꯏ ꯍꯩꯔꯝꯃꯤꯅꯦꯕ ꯑꯗꯨꯒ ꯂꯣꯏ ꯀꯥꯎꯕꯀ
ꯑꯗꯨꯃꯛ ꯀꯩꯅꯣꯗꯨꯗꯤꯁꯨꯨ ꯀꯥꯎ ꯀꯥꯎꯗꯦꯀꯣ
ꯑꯪ ꯕꯦꯡꯒꯣꯜꯗꯤ ꯀꯥꯎꯗꯦꯁꯦ ꯀꯩꯒꯤꯅꯣ ꯑꯉꯛꯄ ꯅꯠꯇ꯭ꯔꯥ ꯑꯃꯗ ꯃꯤꯠ ꯁꯣꯏ ꯑꯩ ꯍꯩꯇꯕꯒ ꯆꯞ ꯃꯥꯟꯅꯩ ꯍꯥꯏꯁꯤꯅꯦ
ꯑꯥ ꯑꯗꯣ ꯉꯁꯤꯁꯦ ꯐꯖꯅ ꯁꯥꯖꯜꯂ ꯄꯥꯔꯤꯗꯅ ꯅꯣꯡꯉꯥꯜꯂꯒ ꯑꯗꯨꯝ ꯄꯥꯕꯤꯗ꯭ꯔꯃꯤꯛꯇꯅꯤꯗꯅꯅ ꯃꯥ ꯇ ꯍꯥꯏ ꯀꯋꯥꯅ ꯇꯧꯧꯕꯗꯅꯤ
ꯃꯥ ꯁꯨꯝ ꯁꯤꯖꯤꯟꯅꯗꯕꯗꯣ
ꯎꯝ
ꯑꯗꯨꯅꯅꯦ ꯕꯦꯡꯒꯣꯜ ꯂꯩꯁꯤꯅ ꯈꯔ ꯑꯗꯨꯝ ꯈꯔ ꯁꯤꯖꯤꯟꯅꯩꯗꯅ ꯑꯩꯈꯣꯏꯅ ꯗ ꯅꯅꯥ ꯈ
ꯑꯩꯈꯣꯏꯅ ꯁꯥꯟꯅꯔꯤꯕ ꯋꯥꯔꯤꯁꯦ
ꯑꯝ
ꯁꯤꯁꯦ ꯑꯃꯨꯛ ꯏꯊꯣꯛꯇꯣꯏꯅꯦ ꯍꯥꯏꯕ
ꯎꯝ ꯑꯣ ꯑꯩꯈꯣꯏꯅ ꯏꯊꯣꯛꯇꯣꯏꯕ
ꯎꯝ
ꯃꯦꯇ
ꯎꯝ
ꯑ ꯎ ꯍꯩꯅꯅꯕ ꯍꯣꯠꯅꯔ ꯂꯣꯏꯔꯦ ꯀꯩꯅꯣꯗꯕ
ꯎꯝ ꯍꯣꯏꯗ ꯍꯣꯅꯔ ꯍꯣꯅꯔ ꯂꯣꯏ ꯈꯔ ꯈꯔ ꯍꯥꯏꯩꯔꯤꯕꯔꯤꯕ ꯁꯨꯄꯥ ꯄꯥ ꯊꯣꯛꯇꯕꯗꯨ ꯅꯠꯇꯕꯗꯨꯕꯨ
ꯑꯗꯣ ꯉꯔꯥꯡ ꯑꯩ ꯅꯨꯡꯗꯥꯡꯗ ꯑꯃꯨꯛ ꯊꯥꯖꯤꯟꯕꯗꯣ ꯃꯤꯡꯒ
ꯎꯝ
ꯃꯣꯏꯅꯥ ꯑꯃꯨ ꯁꯤ ꯍꯥꯟꯅ ꯃꯣꯏ ꯀꯩꯅꯣ ꯇꯧꯕꯒ ꯊꯥꯒꯠꯂꯛꯄꯅꯦ ꯈꯣꯠꯂꯛꯄꯅꯦ ꯑꯗꯨꯅ ꯍꯥꯏꯌꯦꯕꯀꯣ ꯑꯗꯣ ꯀꯣꯟꯅ ꯑꯔꯣꯏꯕꯗ ꯂꯥꯁꯇ ꯑꯣꯀꯦ ꯑꯣꯀꯦꯅ ꯑꯃꯨꯛ ꯊꯥꯔꯛꯑꯦꯕ
ꯑꯗꯨꯝ ꯂꯤꯁꯇꯤ ꯊꯣꯛꯂꯛꯇ꯭ꯔꯤꯕ
ꯅꯪꯒꯤꯦꯔꯣ ꯑꯣꯀꯦ ꯑꯣꯀꯦ ꯍꯥꯏꯈꯣꯏꯗ
ꯑꯥ ꯋꯥꯁ ꯋꯥꯆꯒꯠꯇ ꯌꯥꯎꯅꯤ ꯌꯥꯝ ꯑ ꯄꯂ
ꯑꯣꯀꯦ ꯑꯣꯀꯦ ꯇꯧꯗꯕꯨꯗꯤ ꯑꯩ ꯊꯦꯡꯅꯩꯕ ꯀꯅꯥꯅꯣꯝꯗ ꯌꯦꯡꯉꯨꯗꯕ
ꯍꯥꯥ ꯀꯩꯗꯧꯋꯕ ꯀꯩꯗꯧꯋꯦ ꯍꯥꯏꯕꯅꯣ
ꯑꯣꯀꯦ ꯑꯣꯀꯦ ꯍꯥꯏꯕꯗꯨꯕꯨꯗꯤ ꯊꯦꯡꯅꯕ
ꯑꯥ
ꯑꯗꯨꯗ ꯀꯅꯥꯅꯣꯗꯤ ꯈꯪꯗꯕ
ꯑꯣꯝ ꯑꯣ ꯑꯩꯒꯤꯗꯤ ꯉꯔꯥꯡ ꯑꯩꯅ ꯊꯥꯖꯟ ꯑꯩꯗꯣ ꯑꯃꯨꯛ ꯂ ꯑꯃꯨꯛ ꯂꯥꯛꯑꯦꯕ ꯐꯣꯟꯅ ꯑꯗꯨꯅ ꯑꯩꯅ ꯅꯥꯎꯄꯤꯗ ꯅꯪꯅ ꯃꯦꯟꯃꯥꯟ ꯇꯥꯅ ꯍꯥꯏꯔꯛꯇꯕ ꯑ ꯅ ꯇꯔꯥꯅ
ꯍ ꯍꯣ
ꯇꯥꯃꯔꯤ ꯃꯦꯦꯟ ꯃꯥꯟ ꯇꯥꯅ ꯍꯥꯏꯔꯛꯑꯃꯗꯤ ꯉꯩꯅ ꯇꯧꯒꯗꯕꯅꯤꯅꯦ ꯍꯥꯏꯅ ꯋꯥꯆꯞ ꯒ꯭ꯔꯨꯞꯇꯨꯁꯨ ꯍ ꯌꯦꯡꯗ꯭ꯔꯦꯗꯅ ꯑꯗꯨ ꯌꯦꯡꯉꯝꯃꯗꯤ ꯑꯦ ꯈꯪꯒꯗꯕꯩꯁꯨ
ꯃꯤ ꯐꯅꯌꯥꯝ ꯌꯥꯝꯃꯦ ꯃꯣꯏ ꯑꯗꯨ ꯊꯣꯛꯄ ꯌꯥꯎꯋꯤꯗꯣ
ꯎꯝ
ꯅꯪꯁꯨ ꯃꯤ ꯃꯁꯤꯡꯗꯣ ꯁꯨꯔꯛꯑꯗꯤ ꯌꯥꯔꯅꯤ ꯅꯪ ꯀꯌꯥ ꯁꯨꯔꯦꯕ
ꯑꯩꯒꯤ ꯀꯨꯟꯃꯥꯊꯣꯏ ꯀꯨꯟꯅꯤꯊꯣꯏ ꯁꯨꯕ꯭ꯔꯥ
ꯎꯝ ꯃꯊꯣꯏꯗꯤ ꯁꯥꯟꯅꯗ꯭ꯔ ꯃ ꯑꯗꯨꯝ
ꯁꯥꯅ ꯐꯣꯟ ꯇꯧꯔꯛꯑꯦ ꯃꯥꯗ ꯑꯩꯅ ꯐꯣꯟ ꯇꯧꯔꯛꯀꯦ ꯇꯧꯔꯛꯑꯣ ꯔꯦ ꯇꯧꯔꯦ ꯑꯗꯨꯗꯣ ꯌꯥꯗ꯭ꯔꯦ ꯇꯧꯕ ꯑꯗꯩ ꯃꯤꯅꯤꯠ ꯇꯔꯥ ꯀꯣ ꯂꯩꯔꯀꯥꯟꯗ ꯄꯨꯡꯒꯥꯟꯝꯃꯦ ꯀꯥꯟꯗ ꯑꯩꯅ ꯇꯧꯕꯗꯣꯨ ꯌꯥꯔꯦ ꯌꯥꯔꯦ ꯐꯝ ꯄꯥꯏꯔꯛ ꯍꯥꯏꯒꯦꯅ ꯐꯣꯟ ꯇꯧꯔꯁꯨ ꯄꯥꯏꯦ ꯄꯥꯏꯔꯛꯇꯣꯏꯅ
ꯄꯥꯏ ꯇꯝꯃꯦ ꯑꯗꯨ
ꯁꯣꯝꯗꯗꯤ ꯀꯩꯅꯣꯒꯤꯗꯤ ꯇꯧꯁꯜꯂꯦꯕ ꯑꯗꯒꯤ ꯒꯣꯔꯃꯦꯟꯗꯨꯝ ꯇꯧꯁꯜ ꯇꯧꯁꯜꯂꯕ ꯑꯩꯅ ꯍꯧꯖꯤꯛ ꯅꯉꯣꯟ ꯇꯧꯔꯛꯏꯗꯣꯝꯃ ꯇꯧꯁꯟꯕꯗ ꯌꯥꯔꯀꯥꯟꯗ ꯌꯥꯔꯝꯃꯦ ꯄꯥꯏꯔꯛꯑꯣ ꯍꯥꯏꯕꯅꯦꯕ
ꯍꯣꯏ
ꯑꯗꯣ ꯅꯪꯅ ꯄꯥꯏꯔꯛꯇ꯭ꯔꯕ
ꯄꯥꯏꯒꯗꯦ ꯃꯥ ꯐꯣꯟꯅꯦ ꯌꯥꯝ ꯔꯕꯤꯅꯥꯗꯤ ꯌꯥꯗ꯭ꯔꯕ
ꯅꯪ ꯁ꯭ꯀꯨꯜ ꯆꯠꯂꯦ ꯑꯗꯒꯤ ꯆꯦ ꯌꯦꯡꯉꯦ ꯍꯥꯏꯥꯟꯁꯨ ꯇꯧꯗ꯭ꯔꯦ ꯑꯩ
ꯎꯝ ꯀꯩꯗꯧꯋꯦꯕ ꯍꯥꯏ ꯎꯗ ꯅꯪꯀ ꯇꯧꯕ꯭ꯔꯣ ꯄꯁ ꯍꯦꯟꯕ ꯌꯥꯎꯗ꯭ꯔꯣ ꯍꯗꯦ ꯌꯦꯡꯉꯣ ꯑꯗꯩ ꯑꯉꯣꯝ ꯅꯅꯥꯎꯗ ꯇꯧꯁꯜꯂꯣ
ꯅꯥꯎ ꯇꯧꯔꯦ ꯑꯗꯨꯒ ꯑ ꯃꯥꯗꯤ ꯑꯗꯨꯝ ꯄꯥꯏꯔꯛꯑꯦꯕꯀꯣ ꯉꯁꯤꯒꯤ ꯑꯍꯨꯝ ꯃꯔꯤꯔꯛ ꯁꯨꯔꯦ ꯑꯗꯨꯒꯅꯦ ꯁꯨꯌꯥ ꯌꯥꯗꯕ
ꯑꯣ
ꯑꯩꯅ ꯇꯧꯕ ꯌꯥꯗꯕ ꯃꯥꯅ ꯑꯩꯅ ꯐꯣꯟ ꯇꯧꯕꯗ ꯑꯗꯨꯝ ꯄꯥꯏꯔꯛꯑꯦꯕ
ꯎꯝ
ꯍꯣꯏ ꯇꯧꯔꯛꯑꯣ ꯑꯗꯨꯝ ꯍꯥꯏ ꯑꯩꯅ ꯅꯪ ꯑꯗꯨꯝ ꯄꯥꯏꯔ ꯂꯩꯌꯨ ꯑꯩ ꯇꯧꯔꯛꯀꯦ ꯀꯥꯏꯔꯦ ꯅꯪꯅ ꯑꯃꯨꯛ ꯇꯧꯁꯜꯂꯛꯑꯦ ꯑꯗꯩ ꯁꯨꯝ ꯇꯣꯛꯑꯦ ꯑꯗꯩꯗꯤ ꯊꯣꯏꯕꯤꯆꯥꯥꯒꯃꯨꯛ ꯇꯧꯅꯔꯦ ꯃꯣꯟ ꯃꯥ ꯌꯥ
ꯑꯥ
ꯑꯃꯥꯏ ꯇꯧꯔ ꯑꯅꯤꯔꯛ ꯑꯍꯨꯝꯂꯛ ꯁꯨꯔꯦ ꯑꯩꯅ ꯐꯣꯟ ꯇꯧꯕ ꯏꯀꯥꯏꯕ ꯑꯃ ꯌꯥꯎꯁꯟꯂꯛꯑꯦ
ꯍꯣꯏ ꯑꯗꯨꯅꯦ ꯃꯥꯅꯤ ꯆꯥꯎꯕꯗꯨ ꯑꯩꯅ ꯐꯣꯟ ꯇꯧꯕꯁꯤ ꯇꯧꯕꯁꯤ ꯑꯗꯨꯒ ꯁꯨꯡꯄꯥꯏ ꯄꯥꯏꯗꯦ ꯃꯆꯥꯅꯨꯄꯥ ꯇꯧꯔꯤ ꯒꯦꯝ ꯁꯥꯟꯅꯔꯤ
ꯎꯝ ꯄꯥꯏꯗꯕꯅꯦ ꯑꯗꯩ ꯅꯨꯡꯊꯤꯟꯁꯨ ꯇꯨꯝ ꯂꯩꯊꯣꯛꯑꯝꯒꯅꯤ ꯄꯥꯏꯗꯕꯅꯦ ꯅꯪ ꯍꯥꯏꯕꯗꯣ ꯐꯣꯟ ꯋꯥꯔꯤ ꯁꯥꯟꯅꯕꯕꯧ ꯍꯦꯛ ꯇꯟꯕ ꯀꯥꯡꯒꯨꯁꯦ ꯀꯃꯥꯏ ꯇꯧꯏꯖꯥꯠꯅꯣ ꯑꯗꯣ
ꯀꯃꯥꯏ ꯇꯧꯏꯖꯤꯠꯅꯣ ꯈꯪꯗꯦ ꯑꯁꯦꯡꯕ ꯑꯁꯌꯥꯝ ꯀꯥꯟꯅꯔꯤꯕ ꯊꯕꯛꯁꯦ ꯃꯣꯏꯅ ꯋꯥꯔꯤ ꯁꯥꯟꯅꯅꯤꯡꯗ꯭ꯔꯤꯁꯦ ꯀꯃꯥꯏꯅ ꯇꯧꯏꯅꯣ ꯈꯪꯗꯦ ꯀꯥꯟꯅꯗꯕ ꯑꯣꯏꯇꯥꯗꯤ ꯀꯥꯟꯅꯗꯗꯅ ꯇꯜꯂꯤꯕ ꯍꯥꯏ ꯌꯥꯏ ꯅꯠꯇ꯭ꯔꯣ
ꯍꯣꯏ
ꯑꯁꯥꯝꯅ ꯑꯩꯈꯣꯏ ꯂꯩꯇ ꯂꯥꯏꯔ ꯀꯥꯟꯅꯍꯜꯂꯤꯁꯤꯕꯨ ꯃꯣꯏꯅ ꯋꯥꯔꯤ ꯉꯍꯥꯛ ꯁꯥꯥꯕꯗ ꯁꯥꯟꯅꯤꯡꯗ꯭ꯔꯤꯁꯦ ꯀꯩꯒꯤꯅꯣ ꯈꯪꯗꯦ
ꯑꯗꯨꯅꯦ ꯑ ꯑꯩꯅ ꯔꯣꯁꯅꯤꯁꯨ ꯔꯣꯁ ꯅꯤꯁꯨ ꯍꯥꯞꯆꯜꯂꯣꯅ ꯍꯥꯏ ꯕꯣꯏꯒꯤ ꯃꯆꯥ ꯅꯨꯄꯤꯗꯣ ꯑꯁ ꯇꯜꯂꯦ ꯅꯣꯏꯒꯤ ꯋꯥꯔꯤꯗꯣ ꯑꯩ ꯈꯪ ꯈꯪꯉꯦ ꯑꯩꯇꯥꯥꯔꯦ ꯑꯩ ꯇꯜꯂꯦ ꯑꯁꯥ ꯀꯟꯅ ꯗꯣ